ꯍꯥꯎ
ꯑꯥ ꯀꯩꯗꯧꯔꯤꯅꯣ
ꯍꯤꯞꯄ‌ꯦ ꯐꯃꯨꯡꯗ ꯅꯪꯗꯤ
ꯇꯥꯕ꯭ꯔꯣ
ꯇꯥꯗ꯭ꯔꯣ ꯑꯩ ꯑꯩ ꯑꯩ ꯈꯣꯖꯦꯜ ꯇꯥꯗ꯭ꯔꯣ
ꯑꫭ ꯍꯧꯖꯤꯛꯇꯤ ꯀꯜꯂꯦ ꯉꯁꯥꯏꯗ ꯐꯖꯅꯥ ꯇꯥꯗꯕ
ꯑꯩꯒꯤ ꯏꯁꯄꯤꯀꯔꯗꯣ ꯈꯔ ꯅꯨꯡꯉꯥꯏꯇꯕꯥ ꯀꫭ ꯑꯗꯨꯒꯤ ꯆꯥꯛ ꯆꯥꯔꯕꯣ ꯇꯨꯝꯃꯕꯣ
ꯇꯨꯝꯗ꯭ꯔꯤꯗꯥꯥ ꯃꯄꯥꯟꯗ ꯁꯨꯝ ꯐꯝꯃ ꯂꯩꯌꯦ ꯅꯪꯗꯤ
ꯑꯁ ꯅꯨꯡꯉꯥꯏꯔꯝꯅꯤꯌꯦ
ꯍꯣꯏ ꯅꯨꯡꯁꯤꯠ ꯁꯤꯠꯄꯒꯤ ꯑꯗꯨꯝ ꯎꯝ ꯐꯝꯃ ꯂꯩ ꯅꯨꯡ ꯃꯅꯨꯡ ꯆꯥꯡꯉꯗꯤ ꯁꯥꯕꯅꯤꯅ
ꯅꯠꯇꯦ ꯎꯝ
ꯆꯥꯔꯕꯣ ꯅꯪꯗꯤ
ꯍꯣꯏ ꯆꯥꯔꯦ
ꯀꯩ ꯏꯟꯖꯥꯡ ꯆꯥꯔꯦ ꯍꯣꯏ ꯑꯃꯨꯛꯄꯨ ꯂꯥꯝꯒꯗꯧꯔꯦ
ꯑꯁ ꯉꯟꯅꯥ ꯆꯥꯕꯩ ꯑꯣꯏꯅꯤ
ꯑꯩ ꯉꯥꯟꯅ ꯆꯥꯏ ꯀꯩ ꯖꯥꯡ ꯆꯥꯒꯦ
ꯀꯩꯖꯥꯡ ꯆꯥꯒꯦ
ꯑꯣ ꯀꯩꯅꯣ ꯅꯪꯒꯤ ꯈꯣꯟꯖꯦꯜ ꯑꯥ ꯑꯩꯗꯤ ꯍꯋꯥꯏ ꯆꯥꯏ
ꯉꯥꯁꯤꯒꯤ ꯉꯥꯁꯤꯒꯤ ꯃꯊꯦꯜ ꯃꯌꯥꯝꯁꯤꯗꯤ
ꯀꯩꯅꯣ ꯇꯧꯋꯦ ꯉꯍꯥꯛ ꯂꯩꯔꯗꯤ ꯌꯥꯝ ꯐꯖꯅ ꯇꯥꯕ ꯉꯍꯥꯛ ꯂꯩꯔꯗꯤ ꯑꯃꯨꯛ ꯌꯥꯝ ꯂꯥꯞꯅ ꯇꯥꯕ ꯇꯧꯋꯦ
ꯑꯗꯨꯅꯦ ꯑꯩꯒꯤ ꯁ꯭ꯄꯤꯀꯔꯗꯣ ꯅꯨꯡꯉꯥꯏꯇꯕꯀꯣ ꯑꯗꯨꯒꯤ
ꯑꯥ
ꯉꯁꯤꯒꯤ ꯏꯟꯁꯥꯡ ꯃꯌꯥꯝꯁꯤꯗꯤ ꯑꯥꯂꯨꯒ ꯍꯋꯥꯏ ꯉꯥꯛꯇ
ꯉꯁꯤꯁꯦ ꯀꯩꯅꯣ ꯇꯧꯕ ꯑꯣꯏꯔꯝꯒꯅꯤ ꯑ ꯂꯣꯏꯅꯃꯛ ꯆꯥꯁꯦ ꯍꯥꯏꯅꯀꯣ ꯇꯧꯅꯕ ꯑꯣꯏꯔꯝꯒꯅꯤ ꯇꯨꯝꯃꯕꯣ ꯅꯪꯗꯤ
ꯑꯁ ꯑꯩꯗꯤ ꯍꯣꯏ ꯑꯉꯥꯡꯁꯤꯡ ꯑꯉꯥꯡ ꯇꯨꯝꯍꯜꯂꯒ ꯑꯗꯨꯝ ꯐꯃꯨꯡꯗ ꯍꯤꯞ ꯁꯥꯕꯅ ꯂꯣꯏꯔꯦ ꯑꯈꯣꯏꯗꯁꯨ
ꯑꯥ ꯑꯩꯗꯤ ꯑꯉꯥꯡ ꯇꯨꯝꯍꯟꯈ꯭ꯔꯦ ꯃꯄꯥꯟꯗ ꯐꯝꯃ ꯂꯩ
ꯑꯣ ꯅꯣꯏ ꯑꯉꯥꯡ ꯀꯌꯥ ꯁꯨꯔꯦ ꯌꯨꯝ ꯄꯥꯜꯂꯕꯣ
ꯑ ꯄꯜꯂꯦ ꯑꯉꯥꯡ ꯑꯅꯤ
ꯅꯨꯄꯤꯔ ꯅꯨꯄꯥꯔ
ꯅꯨꯄꯥꯅꯦ ꯑꯅꯤꯃꯛ
ꯑꯁ ꯑꯩ ꯑꯩꯅ ꯅꯨꯄꯤ ꯉꯥꯛꯇ ꯑꯍꯨꯝ ꯑꯍꯨꯝ ꯁꯨꯔꯦ ꯅꯨꯄꯤ ꯉꯥꯛꯇꯅꯦ
ꯃꯊꯪ ꯃꯊꯪꯗꯗꯤ ꯁꯣꯏꯗꯕꯤꯗ ꯅꯨꯄꯥ ꯐꯪꯅꯕ
ꯑꯁ ꯈꯨꯝꯃꯨ ꯈꯨꯝꯃꯨ ꯅꯨꯄꯥ ꯅꯨꯄꯥ ꯄꯣꯛꯅꯕ ꯑꯃꯨꯛ ꯍꯥꯏꯔꯤ ꯑꯁ ꯑꯃꯨꯛ ꯄꯣꯛꯄ ꯉꯝꯗ꯭ꯔꯦ ꯁꯔꯦꯟꯗꯔ ꯇꯧꯔꯁꯦꯅ ꯍꯥꯏꯕꯅꯦ
ꯁꯔꯦꯟꯗꯔ ꯇꯧꯅꯨꯍꯦ ꯅꯨꯄꯥꯁꯨ ꯌꯥꯝ ꯗꯔꯀꯥꯔ ꯑꯣꯏꯕꯅꯦ ꯀꯩꯅꯣ
ꯑꯗꯨꯅꯦ
ꯑꯗꯨꯗꯤ ꯑꯥ ꯀꯩꯅꯣ ꯇꯧꯁꯤꯔ ꯑꯥ ꯌꯦꯟꯅꯔꯁꯦꯔꯣ
ꯌꯥꯏꯅꯦ ꯅꯪꯅꯕꯨ ꯌꯥꯔꯗꯤ ꯑꯩꯗꯤ ꯋꯦꯜꯀꯝꯅꯤꯅꯦ ꯅꯪꯁꯨ ꯃꯊꯥꯡꯗ ꯅꯨꯄꯤ ꯎꯝ ꯅꯨꯄꯤ ꯄꯣꯛꯅꯕ
ꯎꯝ꯫
ꯗꯨꯒꯥ
ꯅꯨꯄꯤꯁꯨ ꯗꯔꯀꯥꯔ ꯂꯩꯌꯦ ꯅꯨꯄꯥꯁꯨ ꯗꯔꯀꯥꯔ ꯂꯩꯌꯦ ꯑꯅꯤꯃꯛ
ꯃꯩ ꯂꯥꯛꯄ꯭ꯔꯣ ꯅꯣꯏꯔꯣꯝꯗꯗꯤ
ꯀꯩ ꯍꯥꯏꯕ
ꯃꯩ ꯂꯥꯛꯄ꯭ꯔꯣ
ꯑꯣ ꯃꯩꯂꯥꯛꯑꯦ ꯅꯣꯏꯗꯤ ꯂꯥꯛꯇ꯭ꯔꯣ
ꯍꯧꯖꯤꯛ ꯑꯃꯨꯛ ꯂꯛꯑꯦ ꯉꯁꯥꯏ ꯃꯨꯠꯂꯝꯃꯦ ꯃꯩ ꯍꯟꯗꯛ ꯅꯨꯡꯉꯥꯏꯇꯕꯀꯣ ꯑꯃꯨꯛ ꯃꯨꯠꯄ ꯑꯃꯨꯛ ꯂꯥꯛꯄ ꯑꯗꯨꯝ ꯇꯧꯋꯦ ꯍꯟꯗꯛꯁꯦ
ꯍꯣꯏ ꯅꯨꯡꯁꯤꯠꯁꯨ ꯑꯗꯨꯝ ꯁꯤꯠꯄꯅꯤꯅꯀꯣ
ꯍꯣꯏ ꯑꯗꯨꯝ ꯅꯣꯡꯁꯨ ꯆꯨꯕ
ꯑ ꯅꯣꯡ ꯀꯥꯟꯅ ꯅꯨꯡꯁꯤꯠ ꯀꯥꯟꯅ ꯁꯤꯠꯂꯁꯨ ꯃꯩꯗꯤ
ꯎꯝ ꯆꯤꯡꯗꯗꯤ ꯁꯤ ꯉꯥꯛꯇꯅꯦꯗ ꯎꯄꯥꯏ ꯂꯩꯇ꯭ꯔꯦ
ꯑꯗꯨꯅꯦ
ꯁꯨꯃꯥꯏꯅ ꯑꯗꯨꯝ ꯂꯩꯕ ꯇꯥꯕꯅꯦ
ꯃꯩ ꯂꯥꯛꯇꯕꯁꯤꯗꯤ ꯑꯦꯁ ꯅꯨꯡꯉꯥꯏꯇꯕ ꯃꯝ ꯃꯝ ꯋꯥꯈꯜ ꯌꯝ ꯃꯝꯃꯦꯕꯀꯣ
ꯑꯗꯨꯅꯦ ꯃꯇꯝꯅ ꯐꯠꯇꯕꯒ ꯍꯥ ꯃꯩ ꯂꯥꯛꯇ꯭ꯔꯥꯗꯤ ꯅꯨꯡꯉꯥꯏꯇ꯭ꯔꯦ
ꯅꯨꯡꯉꯥꯏꯅ ꯑꯗꯨꯝ ꯂꯩꯔꯝꯒꯅꯤꯀꯣ ꯅꯣꯏꯗꯤ
ꯑꯣꯏ ꯑꯗꯨ ꯅꯨꯡꯉꯥꯏꯌꯦ ꯍꯥꯏꯕ ꯇꯥꯔꯦ ꯑꯅꯥ ꯑꯌꯦꯛ ꯂꯩꯇꯕꯅꯤꯅ ꯑꯩꯈꯣꯏ ꯂꯥꯏꯔꯕ ꯂꯥꯏꯅ ꯄꯥꯥꯟꯖꯔꯁꯨ ꯎꯝ ꯑꯅꯥ ꯑꯌꯦꯛ ꯂꯩꯇ꯭ꯔꯥꯗꯤ ꯑꯗꯨꯝ ꯅꯨꯡꯉꯥꯏ ꯍꯥꯏ
ꯑꯗꯨꯅꯦ ꯎꯝ ꯑꯉꯥꯡꯁꯤꯡꯕꯨ ꯅꯥꯗ꯭ꯔꯥꯗꯤ ꯋꯥꯈꯜ ꯋꯥꯏ ꯁꯪꯉꯦꯗ
ꯑꯁ ꯃꯥꯅꯦ ꯃꯥꯅꯦ ꯑꯉꯥꯡꯁꯤꯡ ꯑꯥ ꯁꯤꯖꯟ ꯆꯦꯟꯖ ꯇꯧꯕ ꯍꯧꯔꯗꯤ ꯑꯉꯥꯡꯁꯤꯡ ꯅꯥꯕ ꯑꯗꯨꯗꯤ ꯑꯗ ꯑꯍꯟꯁꯤꯡꯅꯥꯔꯗꯤ ꯈꯔ ꯑ ꯈꯥꯡꯕꯁꯨ ꯑꯗꯨꯝ ꯀꯩꯅꯣ ꯇꯧꯋꯦ ꯑꯉꯥꯡꯁꯤꯡ ꯅꯥꯔꯗꯤ ꯁꯤ ꯅꯥꯏ ꯈꯪꯗꯕꯀꯣ
ꯑꯗꯨꯅꯦ
ꯌꯥꯝ ꯋꯥꯏ
ꯑꯣ ꯌꯥꯝ ꯌꯥꯝ ꯆꯥꯎꯔꯕꯣ ꯑꯉꯥꯡꯁꯤꯡꯗꯣ
ꯍꯣꯏ ꯆꯥꯎꯔ‌ꯦ ꯑꯉꯥꯡ ꯑꯩꯒꯤ ꯏꯆꯥꯅꯨꯄꯤ ꯑꯍꯟꯗꯣ
ꯎꯝ
ꯆꯍꯤ ꯑꯗꯨ ꯒ꯭ꯌꯥꯟ ꯇꯥꯔꯗꯤ ꯇꯔꯥꯃꯨꯛ ꯁꯨꯒꯗ‌ꯣꯏ ꯃꯥꯜꯂ‌ꯦ
ꯑꯁ ꯌꯥꯝ
ꯑꯃ ꯎꯝ ꯑꯃꯗꯨꯅ ꯁꯚꯦꯟ ꯁꯨꯔꯦ ꯑꯗ ꯑꯇꯣꯝꯕꯤꯁꯤꯗꯤ ꯎꯝ ꯆꯍꯤ ꯐꯥꯕꯗ ꯉꯥꯏꯔꯤꯗ
ꯑꯣ ꯌꯥꯝꯅ ꯀꯩꯅꯣ ꯇꯧꯋꯦ ꯀꯦꯞ ꯌꯥꯝ ꯂꯩꯌꯦꯅꯦ ꯑꯗꯨꯗꯤ
ꯍꯣꯏ ꯑꯗꯨ ꯆꯍꯤ ꯃꯉꯥ ꯇꯔꯨꯛ
ꯅꯨꯡꯉꯥꯏꯔꯝꯒꯅꯤ ꯍꯥꯏꯗꯤ ꯌꯥꯝꯅ ꯒꯦꯞ ꯂꯩꯕꯅꯤꯅ ꯃꯥꯁꯨ ꯌꯥꯝꯅ ꯎꯝ
ꯍꯣꯏ ꯅꯨꯡꯉꯥꯏꯕ ꯅꯨꯡꯉꯥꯏꯕ ꯑꯗꯨꯗꯤ ꯅꯨꯡꯉꯥꯏꯔꯦ ꯃꯆꯦꯁꯤꯡꯅꯅꯤꯡꯉꯥꯏ ꯇꯎꯕ ꯌꯧꯗ꯭ꯔꯕ
ꯑꯣ ꯑꯣꯏꯔꯅꯤ ꯑꯩꯒꯤꯗꯤ ꯑꯁ ꯑꯉꯥꯡ ꯑꯣꯏꯔꯤꯗ ꯑꯍꯟ ꯑꯍꯟꯗꯣ ꯆꯍꯤ ꯑꯍꯨꯝ ꯁꯨꯗ꯭ꯔꯤ
ꯑꯗꯨꯅꯦ ꯑꯩꯁꯨ ꯁꯤ ꯃꯆꯦꯒ ꯁꯤ ꯃꯤꯗꯜꯁꯦ ꯃꯣꯏ ꯃꯣꯏꯅꯤꯗ ꯄꯣꯛꯄꯁꯦ ꯆꯍꯤꯁꯦ ꯑꯍꯟꯁꯦ ꯆꯍꯤ ꯑꯃ ꯍꯦꯛ ꯊꯥꯔꯛꯄ ꯊꯥꯗꯒꯤ ꯑꯃꯨꯛ ꯄꯨꯕ ꯍꯧꯕꯅꯦꯕꯀꯣ
ꯑꯣ
ꯑꯁ ꯃꯣꯏꯅꯤꯗꯤ ꯇꯨꯟꯁꯀ ꯆꯞꯃꯟ ꯅꯥꯈ꯭ꯔꯦ
ꯍꯣꯏ ꯑꯁ ꯑꯗꯨꯅꯦ ꯑꯩꯁꯨ ꯑꯗꯨꯝ ꯇꯧꯋꯦ ꯑꯗꯨꯒꯤ ꯋꯥꯏ ꯍꯧꯖꯤꯛꯇꯤ ꯌꯥꯝ ꯅꯨꯡꯉꯥꯏꯔꯝꯃꯅꯤ ꯅꯪꯗꯤ
ꯑꯁ ꯍꯧꯖꯤꯛꯇꯤ ꯍꯣꯏ ꯃꯆꯦ ꯑꯅꯤꯗꯣ ꯑꯗꯨꯝ ꯆꯥꯎꯈ꯭ꯔꯕꯅꯤꯅ ꯑ ꯃꯣꯏꯅꯦ ꯈꯛꯇ ꯑꯗꯨꯝ ꯃꯥ ꯃꯥꯒꯤ ꯐꯤꯔꯣꯟ ꯑꯗꯨꯝ ꯁꯦꯠꯄ ꯍꯩꯈꯔꯕꯅꯤꯅꯀꯣ ꯋꯥꯏꯕꯨꯗꯤ ꯈꯔ ꯁꯪꯉꯦ ꯑꯗꯨꯕꯨ ꯑꯁ ꯃꯇꯣꯟꯗꯤ ꯁꯤꯗꯤ ꯆꯠꯄ ꯍꯥꯏꯔꯕꯅꯤꯅ ꯑꯃꯨꯛ ꯌꯥꯝ ꯁꯦꯟꯅꯕ ꯌꯥꯝ ꯋꯥꯕ
ꯍꯣꯏ ꯑꯣꯏꯒꯅꯤ ꯅꯣꯏꯔꯣꯝꯗꯗꯤ ꯅꯣꯡꯒ ꯆꯨꯕ꯭ꯔꯣꯗ ꯍꯟꯗꯛ
ꯍꯩ ꯍꯥꯏꯔꯅꯨ ꯅꯣꯡ ꯅꯣꯡ ꯌꯥꯝ ꯄꯥꯝꯃꯨ
ꯑꯁ ꯑꯩꯈꯣꯏꯁꯨꯅꯦ ꯂꯝꯕꯤꯒ ꯌꯥꯗ꯭ꯔꯦꯗ ꯂꯦꯟꯁ꯭ꯂꯥꯏꯠ ꯇꯧꯕꯑꯣ ꯀꯔꯤꯌꯣ
ꯅꯣꯡ ꯆꯨꯗꯝꯅꯤꯅ ꯂꯧ ꯁꯨꯕꯁꯤꯡꯁꯨ ꯌꯥꯝ ꯐꯔꯛ ꯇꯥꯅꯔ ꯂꯩꯔꯦ
ꯑꯣ ꯂꯧ ꯁꯨꯕ ꯍꯥꯏꯕꯗꯤ ꯀꯩꯅ ꯑꯥ ꯐꯧꯒꯤꯗꯨꯔꯣ
ꯍꯣꯏ ꯑꯗꯣ ꯇꯝꯄꯥꯛꯂꯧ ꯉꯥꯛꯇ ꯁꯨꯅ ꯁꯨꯅꯥꯕꯅꯤꯅꯀꯣ ꯁꯤꯗꯗꯤ
ꯑꯥ ꯑ ꯀꯩꯅꯣ ꯇꯧꯕ꯭ꯔꯣ ꯎꯝ ꯏꯁꯤꯡ ꯌꯥꯝ ꯃꯟꯕꯒꯤꯔꯣ
ꯅꯠꯇꯦ ꯏꯁꯤꯡ ꯏꯁꯤꯡꯗꯣ ꯂꯩꯇꯕ ꯅꯣꯡ ꯆꯨꯗꯕꯒꯤ
ꯑꯣ ꯅꯣꯡ ꯆꯨꯗꯕ꯭ꯔꯣ
ꯅꯣꯡ ꯆꯨꯗꯦ ꯅꯣꯡ ꯆꯨꯗꯦ ꯆꯤꯡꯗꯗꯤ ꯌꯥꯝ ꯆꯨꯋꯦ ꯍꯥꯏꯌꯦ ꯑꯁ꯭ꯋꯥꯏꯗꯗꯤ ꯌꯥꯝ ꯃꯝꯁꯤꯜꯂꯥꯛꯑꯁꯨ ꯈꯤꯇꯪ ꯇꯥꯔꯒ ꯑꯗꯨꯝ ꯇꯣꯛꯈꯤꯕ ꯂꯧ ꯁꯨꯅꯕꯩ ꯃꯄꯨꯡ ꯐꯥꯅ ꯂꯥꯛꯇꯦꯕ ꯏꯁꯤꯡꯗꯣ
ꯑꯥ ꯑꯗꯣ ꯐꯧ ꯊꯥꯕ ꯍꯧꯗ꯭ꯔꯤ ꯇꯝꯄꯥꯛꯀꯤ ꯂꯧꯗꯣ
ꯑꯣ ꯃꯤꯗꯤ ꯈꯔꯗꯤ ꯑꯗꯨꯝ ꯑꯥ ꯑꯆꯥꯏꯕꯗꯣ
ꯑꯧ ꯑꯣ
ꯑꯗꯨꯃꯥꯏꯅ ꯇꯧꯔꯦ ꯑꯗꯨꯒ ꯃꯤ ꯈꯔꯅꯗꯤ ꯑꯁ ꯂꯧ ꯈꯣꯏꯕ ꯐꯥꯎ ꯍꯩ ꯍꯧꯗ꯭ꯔꯤꯌꯦ ꯃꯤ ꯈꯔꯗꯤ
ꯑꯣ ꯊꯦꯡꯉꯦꯅꯦ ꯑꯩꯈꯣꯏꯗꯤ ꯊꯥꯕ ꯂꯣꯏ ꯂꯣꯏꯅꯔꯦ ꯑꯩꯈꯣꯏꯗꯤ ꯏꯁꯤꯡ ꯌꯥꯝ ꯅꯨꯡꯉꯥꯏꯌꯦ ꯍꯀꯨꯝꯗꯤ ꯑꯁꯤ ꯐꯧꯒꯤ ꯂꯧ ꯇꯧꯕꯗꯨꯀꯣ ꯑꯩꯈꯣꯏꯕꯨꯗꯤ ꯇꯧꯗꯦ ꯑꯗꯣ ꯇꯧꯕꯁꯤꯡꯕꯨꯗꯤ ꯍꯀꯨꯝꯗ ꯑꯩꯈꯣꯏꯗꯗꯤ ꯌꯥꯝ ꯉꯟ ꯉꯟꯅ ꯇꯧꯅꯩ ꯍꯥꯏꯕꯗꯤ ꯏꯟꯅꯣ ꯌꯥꯝ ꯃꯔꯥꯡ ꯀꯥꯏꯅ ꯂꯩꯌꯦꯕ ꯏꯁꯤꯡꯕꯨ ꯌꯥꯝꯃꯟꯕꯒꯤ ꯑꯃꯨꯛꯀ ꯀꯩꯅꯣ ꯇꯧꯔꯕꯅꯦ ꯑꯈꯣꯏꯗꯤ ꯅꯍꯥꯟ ꯗꯣ ꯍꯞꯇꯥ ꯇꯥ ꯑꯃꯗꯤ ꯌꯧꯗꯦ ꯑꯗꯣ ꯅꯨꯡꯗꯥꯡꯗ ꯀꯟ ꯅ ꯀꯟꯅ ꯅꯣꯡ ꯆꯨꯋꯦꯕ ꯑꯩꯈꯣꯏꯗꯗꯤ ꯑꯗꯨꯒꯤ ꯎꯝ ꯂꯦꯟꯁꯂꯥꯏꯠꯁꯨ ꯇꯧꯋꯦ ꯑꯗꯣ ꯏꯁꯤꯡꯁꯨ ꯌꯥꯝꯃꯦ ꯑꯩꯈꯣꯏꯔꯣꯝꯗꯗꯤ
ꯑꯣ ꯄꯨꯡ
ꯑꯩ ꯑꯩꯈꯣꯏꯗꯤ ꯀꯩꯅꯣ ꯑꯣꯏꯔꯝꯒꯅꯤ ꯈꯟꯕꯅꯦ ꯑꯩꯈꯣꯏ ꯑꯈꯣꯏꯗ ꯅꯣꯡ ꯆꯨꯕ ꯑꯗꯨꯃꯥꯏꯅ ꯇꯝ ꯄꯥꯛꯀ ꯆꯨꯔꯗꯤ ꯑꯥ ꯀꯥꯏꯅꯣ ꯇꯧꯔꯅꯤ ꯏꯁꯤꯡ ꯆꯥꯎꯔꯝꯃꯅꯤ ꯈꯟꯕꯅꯦꯕ ꯑꯗꯨꯒ ꯏ ꯅꯣꯡ ꯆꯨꯗꯦ ꯍꯥꯏꯕꯗꯨ ꯉꯛ ꯅꯦ ꯑꯩꯗꯤ
ꯑꯁ ꯁ꯭ꯀꯨꯜ ꯆꯨꯔꯁꯨ ꯑꯩꯈꯣꯏꯅ ꯏꯁꯤꯡ ꯌꯥꯟꯕꯤꯗ꯭ꯔꯁꯤꯀꯣ ꯭ꯕ꯭ꯔꯥꯏꯠ ꯃꯆꯥ ꯐꯥꯎ ꯁꯨꯛꯊꯟ ꯊꯝꯕ ꯉꯝꯗꯦꯕ ꯑꯗꯨ ꯑꯣꯏꯕꯅꯤꯅ ꯇꯝꯄꯥꯛ ꯂꯧ ꯏꯁꯤꯡ ꯂꯧ ꯁꯨꯕ ꯃꯤ ꯏꯁꯤꯡ ꯋꯥꯠꯄꯅꯤꯅꯅꯦ ꯑꯁ ꯃꯤꯠꯐꯌꯥ
ꯑꯈꯣꯏꯒꯤꯗꯤ ꯃꯔꯥꯡ ꯀꯥꯏꯅ ꯄꯤꯕꯤꯕꯒꯤ ꯂꯧ ꯂꯣꯏ ꯂꯣꯏꯅꯔꯦ ꯅ ꯅꯣꯏ ꯏꯃꯨꯡꯒꯤ ꯃꯤꯁꯤꯡꯗꯣ ꯂꯣꯏ ꯇꯨꯝꯅꯈ꯭ꯔꯕꯣ
ꯍꯣꯏ ꯑꯉꯥꯡꯁꯤꯡꯗꯤ ꯂꯣꯏ ꯇꯨꯝꯅꯈ꯭ꯔꯦ ꯑꯩꯒꯤ ꯑꯩ ꯁꯤꯗ ꯑ ꯑꯩꯒꯤ ꯏꯁꯄꯤꯀ꯭ꯔꯁꯨ ꯅꯨꯡꯉꯥꯏꯗꯦ
ꯅꯪ ꯀꯩꯅꯣ ꯅꯪ ꯀꯩꯅꯣ ꯑꯥ ꯑꯦꯌ꯭ꯔꯄꯤꯁꯀꯨꯝꯕ ꯁꯤꯖꯤꯟꯅꯕꯩꯔꯣ
ꯁꯤꯖꯤꯟꯅꯗꯦ ꯑꯩ ꯑꯩ ꯑꯩꯒꯤ ꯄꯣꯁ ꯄꯤꯀꯔꯗꯣ ꯀꯌꯥꯝ
ꯑꯣ ꯗꯨꯒꯤ ꯑꯣꯏꯔꯝꯒꯅꯤ ꯅꯪꯒꯤ ꯈꯨꯟꯖꯦꯜꯗꯣ ꯃꯔꯛ ꯃꯔꯛꯇ ꯑꯥ ꯃꯥꯡꯈꯤꯌꯦꯕ
ꯑꯗꯨꯃꯥꯏꯅ ꯇꯧꯕꯅꯦ
ꯃꯔꯛ ꯃꯔꯛꯇ ꯃꯥꯡꯉꯒ ꯑꯃꯨꯛ ꯃꯔꯛ ꯃꯔꯛꯇ ꯍꯜꯂꯛꯑꯦꯅ ꯑꯃꯨꯛ ꯍꯜꯂꯛꯑꯦ
ꯅꯨꯡꯁꯤꯠꯅ ꯄꯨꯕꯥ ꯃꯥꯟꯗ꯭ꯔꯣ
ꯑꯗꯨꯅꯦ ꯂꯝꯕꯤ ꯆꯠꯄꯒ ꯃꯥꯜꯂꯦ ꯅꯪꯗꯤ ꯀꯩ ꯍꯤꯟꯖꯥꯡ ꯆꯥꯒꯦ
ꯑꯩꯒꯤ ꯑꯩꯒꯤ ꯑꯗꯩꯩ ꯇꯨꯝꯕꯗꯣ
ꯑꯣ ꯑꯣ ꯑꯣ ꯅꯣꯏ ꯀꯩꯅꯣ ꯂꯩ ꯅꯣꯏ ꯅꯣꯏ ꯂꯧꯕꯨꯛꯀꯤ ꯂꯧꯗ ꯊꯔꯣꯏꯒ ꯌꯥꯝ ꯂꯩꯕ꯭ꯔꯣ
ꯊꯔꯣꯏꯕꯨꯗꯤ ꯑꯗꯨꯝ ꯆꯔꯥ ꯆꯔꯥꯒꯤꯗꯤ ꯈꯨꯜꯂꯛꯑꯦꯕꯣ ꯍꯧꯖꯤꯛꯈꯛꯇꯥ ꯍꯟꯗꯛꯇꯤ ꯈꯔ ꯑꯥ ꯃꯆꯥ ꯌꯥꯝꯕꯅꯤꯅꯀꯣ ꯀꯌꯥ ꯍꯥꯎꯇꯕ ꯑꯗꯣ ꯉꯥꯍꯥꯛ ꯂꯥꯏꯔꯒ ꯑꯥ ꯀꯩꯅꯣ ꯐꯧ ꯍꯧꯕ ꯃꯇꯝꯗ ꯃꯥꯒꯤ ꯆꯥꯕ ꯃꯇꯝꯗ ꯀꯣ
ꯎꯝ
ꯃꯥꯏꯅ
ꯃꯆꯥ ꯂꯩꯕꯗꯨ ꯀꯩꯅꯣ ꯇꯧꯔꯗꯤ ꯃꯥꯡꯕꯅꯦ ꯑꯥ ꯑꯥ ꯅꯨꯡꯗꯥꯡꯗꯀꯣ
ꯍꯣꯏ
ꯇꯤꯡꯕꯀꯥꯟꯗ ꯗꯥ ꯆꯦꯡꯗꯣ ꯑꯗꯨ ꯊꯝ ꯄꯤꯔꯗꯤ ꯃꯆꯥꯗꯨ ꯊꯣꯛꯄꯅꯦ
ꯑꯣ ꯑꯗꯨꯒꯥ ꯇꯤꯡ
ꯆꯦꯡꯗꯣ ꯈ꯭ꯔ ꯍꯥꯞꯄꯒ ꯑꯗꯨꯝ ꯇꯤꯡꯉꯗꯤ ꯊꯨꯕꯅꯦꯕꯥ ꯗꯣ ꯃꯆꯥ ꯌꯥꯎꯗ꯭ꯔꯗꯤ ꯍꯥꯎꯔꯦꯗꯅ ꯍꯥ
ꯍꯣꯏ ꯆꯥ ꯌꯥꯎꯔꯗꯤ ꯑꯁ
ꯍꯣꯏ ꯃꯥꯆꯥ ꯌꯥꯎꯔꯗꯤ ꯆꯥꯅꯤꯡꯉꯥꯏ ꯂꯩꯇꯦꯗ ꯃꯀꯣꯛꯇꯣ ꯈꯇꯪ ꯆꯥꯅꯤꯡꯉꯥꯏ ꯂꯩ
ꯑꯗꯨꯅꯦ ꯃꯀꯣ ꯈꯛꯇꯅꯦꯕ
ꯑꯥ ꯌꯥꯝ ꯁꯥꯕ꯭ꯔꯣ ꯅꯣꯏ ꯑꯥꯗ
ꯁꯥꯗꯦ ꯁꯥꯗꯦ ꯍꯣꯏ ꯑꯥ ꯗꯗꯤ ꯍꯣꯏꯗꯤ ꯌꯥꯝ ꯁꯥꯢꯌꯦ ꯑꯁꯤ ꯇꯝꯄꯥꯛ ꯌꯥꯝ ꯁꯥꯗ꯭ꯔꯦ ꯍꯟꯗꯛꯇꯤ ꯁꯤ ꯌꯝꯁꯥꯏ ꯁꯥꯏ
ꯈꯣꯏꯁ ꯁꯤꯗꯗꯤ ꯁꯥꯏꯌꯦ ꯆꯤꯡꯗ ꯑꯣꯏꯔꯁꯨ ꯌꯥꯝ ꯁꯥꯏ ꯁꯤꯗꯗꯤ